ꯍꯂꯣ
ꯍꯜꯂꯣ
ꯍꯜꯂꯣ
ꯎꯝ
ꯍꯜꯂꯣ
ꯑꯗ ꯇꯥꯏꯌꯦ
ꯍꯣ
ꯀꯔꯦ
ꯅꯪꯒꯤ ꯅꯈꯣꯜ ꯇꯥꯗꯦ
ꯀꯩꯗꯧꯔꯤꯅꯣ꯫
ꯀꯔꯤꯁꯨ ꯇꯧꯑꯣꯗꯦꯗ ꯍꯧꯖꯤꯛꯅ ꯍꯧꯣꯒꯠꯂꯒ ꯂꯩꯕꯅꯦ ꯆꯥꯛ ꯊꯣꯡꯅꯤꯉꯥꯏ ꯇꯧꯔꯀꯥꯟꯗ ꯌꯦ꯫
ꯀꯩꯖꯥꯡ ꯊꯣꯡꯗ ꯀꯩ ꯏꯟꯖꯥꯡ ꯊꯣꯡꯒꯦꯔꯣ꯫
ꯑꯩꯈꯣꯏꯗꯤ ꯗꯥꯜ ꯊꯣꯡꯒꯦ ꯂ ꯏꯕꯅꯦꯅ
ꯈꯋꯥꯏ ꯂꯥꯏꯕ ꯏꯟꯖꯥꯅꯤꯅꯦ ꯅꯪ ꯆꯥꯛꯏꯟꯖꯥꯡ ꯊꯣꯡꯕ ꯍꯩꯇꯔꯣ꯫
ꯍꯥꯏꯅ ꯑꯩꯅ ꯊꯣꯛꯣꯡꯂꯗꯤ ꯌꯥꯝ ꯍꯥꯎꯕꯅꯦ
ꯅꯪꯅ ꯊꯣꯡꯗꯣꯏꯔꯥ ꯅꯠꯇ꯭ꯔꯒ ꯅꯣꯏ ꯅꯃꯥꯅ ꯊꯣꯡꯗꯣꯏꯔꯥ
ꯑꯩꯅ ꯊꯣꯡꯗꯣꯏꯅꯦ ꯑꯩꯅ ꯊꯣꯡꯗ꯭ꯔꯗꯤ ꯆꯥꯕ ꯌꯥꯗ꯭ꯔꯦ ꯑꯗꯨꯒꯤ
ꯑꯪ ꯗꯥꯜ ꯈꯛꯇ ꯆꯥꯔꯒ ꯆꯥꯛ ꯆꯪꯒꯗ꯭ꯔꯣ
ꯍꯨꯝ
ꯆꯥꯛ ꯆꯥꯕ ꯆꯪꯒꯗ꯭ꯔꯣ ꯍꯥꯏꯕ ꯗꯥꯜ ꯈꯛꯇ ꯆꯥꯔꯒ꯫
ꯍꯣꯏ ꯑꯩꯈꯣꯏꯗꯤ ꯁꯥ ꯆꯥꯗꯦꯅ ꯑꯗꯨꯒꯤ ꯐ꯭ꯔꯥꯏꯒꯨꯝꯕ ꯈꯛ ꯦꯖꯤꯇꯦꯕꯜ ꯈꯠꯇ
ꯀꯩꯅꯣ ꯁꯥ ꯆꯥꯗꯦ ꯍꯥꯏ ꯁꯤꯕꯣ
ꯎꯝ
ꯀꯔꯤꯒꯤ ꯆꯥꯗꯕ
ꯃꯅꯝ ꯅꯝ ꯊꯤꯑ ꯑꯩꯈꯣꯏꯗꯤ ꯁꯥ ꯆꯥꯔꯗꯤ ꯑꯉꯥꯡ ꯃꯇꯝꯗꯒꯤ ꯁꯥ ꯆꯥꯗꯦꯕ ꯑꯗꯒꯤ꯫
ꯑꯗꯨꯗꯤ ꯀꯩ ꯀꯩ ꯀꯩꯀꯩ ꯊꯣꯡꯕ ꯍꯥꯏꯕ꯭ꯔꯣ ꯀꯥꯡꯁꯣꯏꯒꯨꯝꯕ ꯀꯩꯅꯣ ꯑꯥ ꯏꯔꯣꯡꯒꯨꯝꯕ ꯆꯥꯔ ꯂꯩꯕ꯭ꯔꯣ ꯗꯥꯎꯒꯨꯝꯕ ꯈꯛ
ꯑꯩꯈꯣꯏ ꯑꯩꯈꯣꯏꯗꯤ ꯗꯥꯜꯅ ꯄꯥꯝꯃꯦ ꯗꯥꯜꯅ ꯁꯥꯒꯨꯝꯅ ꯆꯥꯕꯅꯦ ꯑꯩꯈꯣꯏꯗꯤ
ꯔ ꯑꯩ ꯆ꯭ꯔꯥ ꯑꯩꯗꯤ ꯁꯥꯗꯣ ꯁꯥꯗꯣ
ꯑꯥ
ꯃꯅꯝ ꯊꯣꯛꯇꯒ ꯑꯩꯗꯤ ꯊꯣꯡꯕ ꯍꯩꯌꯦ
ꯑꯗꯨꯗꯤ ꯅꯣꯡꯃ ꯀꯣꯏꯔꯛꯀꯦ ꯊꯣꯡꯕꯤꯌꯣ
ꯅꯪꯗꯤ ꯚꯦꯖꯤꯇꯦꯔꯤꯌꯟꯅꯤ ꯍꯥꯏꯕ ꯅꯠꯇ꯭ꯔꯣ ꯃꯅꯥ ꯃꯄꯤ ꯈꯛꯇ ꯆꯥꯕ ꯅꯠꯇ꯭ꯔꯣ
ꯃꯅꯝ ꯅꯝꯗ꯭ꯔꯗꯤ ꯆꯥꯕ ꯌꯥꯏꯗ ꯃꯅꯝ ꯆ ꯑꯗꯨꯁꯨꯣꯇ꯭ꯔ ꯑꯥꯏ ꯇꯋꯥꯒꯦ ꯄꯨꯟꯁꯤꯅ ꯆꯥꯗꯤ ꯆꯥꯗꯕꯅꯦ
ꯇꯥꯛꯄꯤ ꯑꯣꯔ
ꯇꯥꯛꯄꯤꯔꯁꯨ ꯑꯩꯗꯤ ꯁꯥꯗꯤ ꯍꯥꯏꯇꯦ
ꯑꯗꯣ ꯁꯥꯗꯨꯗꯤ ꯑꯗꯨꯝ ꯀꯛꯑꯒ ꯅꯣꯏ ꯅꯃꯅꯁꯨ ꯀꯛꯄ ꯌꯥꯔꯦ ꯑꯗꯣ ꯀꯛꯂꯗꯤ ꯅꯪꯅ ꯊꯣꯡꯕ ꯌꯥꯔꯦꯗꯅ ꯊꯣꯡꯕꯗꯤ ꯌꯥꯝ ꯂꯅꯥꯏꯕꯅꯤ ꯑꯗꯨꯝ ꯉꯥ ꯆꯥꯕꯗꯨꯗꯤ ꯁꯥ ꯆꯥꯗ꯭ꯔꯗꯤ
ꯉꯥ ꯑꯍꯤꯡꯕ ꯆꯥꯏꯌꯦ ꯑꯩꯈꯣꯏꯅꯦ
ꯑꯀꯪꯕꯗꯤ
ꯆꯥꯗꯦ
ꯎꯝ ꯅꯣꯏ ꯁꯛꯀꯥꯡꯗꯤ ꯆꯥꯔꯝꯃꯣꯏꯅ ꯑꯗꯨꯗꯤ ꯀꯣ
ꯁꯥꯁꯨꯨ ꯑꯣ ꯉꯁꯨ ꯆꯥꯕ ꯐꯪꯗ꯭ꯔꯦ꯫
ꯉꯥꯗꯣ ꯀꯃꯥꯏꯅ ꯊꯣꯡꯕ꯭ꯔꯣ ꯅꯣꯏ ꯅꯣꯏꯒꯤ ꯏꯁꯇ
ꯑꯩꯈꯣꯏꯗꯤ ꯉꯥ ꯏꯟꯁꯥꯡ ꯐꯣꯡꯗꯦ ꯉꯥꯎꯔꯒ ꯆꯥꯕꯅꯦ ꯆꯝꯐꯨꯠ ꯀꯔꯤꯒꯤꯁꯨ ꯍꯥꯞꯇꯔꯒ ꯊꯥꯎꯗ ꯑꯗꯨꯝ ꯉꯥꯎꯔꯒ ꯆꯥꯛꯀ ꯑꯗꯨꯝ ꯆꯥꯏ
ꯨ ꯍꯥꯏꯔꯤꯅꯤ ꯌꯦꯟ ꯌꯥꯥꯗ꯭ꯔꯦꯁꯦ
ꯎꯝ
ꯉꯥꯗꯤ꯫
ꯎ
ꯏꯁꯩ ꯑꯦ ꯏꯁꯤꯡ ꯏꯁꯤꯡ ꯍꯥꯞꯄꯅꯤꯌꯦ ꯑꯗꯨꯒ ꯀꯩꯅꯣ ꯀꯩꯝꯇ ꯍꯥꯞꯇ꯭ꯔꯒ ꯇꯨ ꯆꯅꯝꯗꯣ ꯆꯅꯝ ꯈꯔ ꯊꯥꯔꯅꯤꯀꯣ ꯍꯥꯞꯄꯅꯤ ꯑꯗꯨꯒ ꯊꯣꯡꯕꯗꯣ ꯍꯥꯎꯕꯅꯦ꯫ ꯅꯣꯏꯍꯤꯗꯤ ꯍꯥꯎ ꯔꯝꯃꯣꯏ
ꯃꯣꯏꯗꯤ ꯃꯅꯝ ꯅꯟꯊꯤꯕ ꯌꯥꯝ ꯆꯥꯏꯌꯦꯅ꯫ ꯑꯩꯈꯣꯏꯗꯤꯀꯣ ꯆꯖꯠ ꯖꯠ ꯊꯝꯅꯗꯤ ꯃꯅꯝ ꯅꯝ ꯊꯤꯕ ꯑꯗꯨꯒꯤ
ꯉꯥꯗꯤ ꯁꯝꯗꯦꯅ ꯉꯥ ꯆꯥꯔꯗꯤ ꯁꯤꯡꯉ ꯍꯥꯏ
ꯆꯅꯝꯒꯨꯝꯕꯗꯣ ꯃꯅꯝ ꯅꯝꯊꯤꯌꯦꯕ ꯑꯗꯨꯒꯤ꯫
ꯑꯣ
ꯍ
ꯆꯅꯝꯒꯨꯝꯕ ꯏꯟꯖꯥꯡꯗ ꯍꯥꯞꯄꯗꯗꯤ ꯌꯥꯝ ꯍꯥꯎꯕꯅꯦ ꯉꯥꯒꯤꯗ꯫
ꯃꯣꯏꯗꯤ ꯅꯝꯊꯤꯕ ꯆꯥꯃꯟꯕ ꯃꯥꯜꯂꯦ ꯑꯗꯨꯗꯤ
ꯆꯥꯏꯌꯦ ꯑꯩꯈꯣꯏꯗꯤ ꯑꯗꯨꯏꯅꯦ ꯑꯩꯈꯣꯏꯗꯤ ꯀꯜꯂꯤꯁꯦ
ꯍꯧꯗꯣꯡ ꯆꯥꯕ꯭ꯔꯥ ꯅꯣꯏ꯫
ꯍꯧꯗꯣꯡꯗꯤ ꯆꯥꯗꯦ ꯍꯧꯗꯣꯡꯕ ꯆꯥꯒꯗ꯭ꯔꯅꯦ ꯌꯥꯝ ꯅꯨꯡꯁꯤꯌꯦ ꯀꯩꯅꯣ
ꯃꯤ ꯈꯅꯗꯤꯀꯣ ꯍꯣꯟꯗꯣꯡ ꯆꯝꯐꯨꯠ ꯆꯥꯏ ꯍꯥꯏꯌꯦ
ꯑꯗꯨꯅꯤ ꯃꯅꯝ ꯅꯝꯊꯤꯔꯝꯅꯤ ꯅꯣꯏꯁꯨ ꯆꯥꯕ꯭ꯔꯣ ꯑꯗꯨꯗꯤ
ꯑꯩꯁꯨ ꯆꯝꯐꯨꯅꯦ ꯍꯥꯏꯕꯒꯤ ꯇ꯭ꯔꯥꯏ ꯇꯧꯒꯦ ꯍꯥꯏꯕ ꯇꯥꯏ ꯍꯗꯣꯡ ꯐꯥꯪꯗꯕ ꯍꯧꯖꯤꯛꯀꯥꯟ
ꯌꯥꯝꯁꯨ ꯆꯦ
ꯑꯁ ꯍꯟꯗꯛꯀꯤ ꯉꯁꯤꯒꯤ ꯕꯣꯟ ꯏꯕ
ꯍꯣꯏꯅꯦ ꯑꯩꯒꯤ ꯅꯨꯄꯥ ꯉꯝꯕꯗꯣ ꯅꯨꯡꯉꯥꯏꯌꯦꯦ
ꯅꯪ ꯌꯦꯡꯕ꯭ꯔꯣ
ꯍꯥꯥ
ꯌꯦꯡꯕ꯭ꯔꯣ
ꯌꯦꯡꯅꯒ ꯑ ꯂꯣꯏ ꯂꯣꯏꯇ ꯑꯗꯨꯁꯨ ꯁꯣꯠ ꯁꯣꯗ ꯎꯋꯦ
ꯑ
ꯌꯥꯝ ꯐꯖꯕꯗꯣ ꯑꯩꯒꯤ ꯍꯦꯂꯟ꯫
ꯉꯝꯈ꯭ꯔꯦꯅ ꯑꯩꯗꯤ ꯕ꯭ꯔꯖꯤꯜ꯫ ꯐꯣꯟ ꯇꯧꯔꯒ ꯉꯝꯗꯣꯏꯅꯦ꯫
ꯕ꯭ꯔꯥꯖꯤꯜꯕꯨꯗꯤ ꯑꯩꯗꯤ ꯄꯥꯝꯗꯦꯗ
ꯑꯥ ꯅꯣꯏꯒꯤ ꯁꯥꯗ꯭ꯔꯣ ꯅꯣꯏꯗꯨꯗꯤ꯫
ꯑꯩꯈꯣꯏꯗꯁꯨ ꯌꯥꯝ ꯁꯥꯏꯌꯦ ꯆꯠꯊꯣꯛꯄ ꯌꯥꯗꯦ
ꯑꯁ ꯑꯩꯈꯣꯏꯒꯤ ꯀꯗꯥꯏꯗꯒꯤ ꯑ ꯅꯨꯡꯁꯤꯠꯅ ꯅꯁꯤꯠꯄꯅꯦ ꯁꯥꯅ ꯁꯥꯕꯅꯦ꯫
ꯑꯁ ꯅꯨꯡꯉꯥꯏꯅ ꯅꯨꯡꯁꯤꯠ ꯅꯨꯡꯁꯤꯛ ꯑ ꯁꯤꯗ ꯂꯩꯕꯗꯤ꯫
ꯎ ꯎꯝ
ꯅꯣꯡꯃ ꯀꯣꯏꯕ ꯆꯠꯁꯦ
ꯅꯣꯏ ꯑꯗꯨꯗꯤ ꯆꯠꯁꯦ
ꯀꯪꯂꯥꯗ ꯑꯩ ꯁꯨꯇꯤ ꯊꯣꯛꯄ ꯃꯇꯝꯗ ꯆꯠꯁꯦꯀꯣ꯫
ꯆꯠꯁꯦ ꯀꯔꯤꯀꯔꯤ ꯂꯩꯕ꯭ꯔꯣ ꯑꯗꯨ ꯃꯅꯨꯡꯗ꯫
ꯎꯝ ꯁꯥꯏꯀꯜꯁꯨ ꯊꯧꯕ ꯌꯥꯏꯌꯦ꯫ ꯑꯗꯨꯒ ꯐꯖ ꯐꯖꯕ ꯂꯩꯌꯦ
ꯌꯦꯡꯊꯔꯒ ꯂꯣꯏꯔꯦ ꯀꯩꯅꯣ ꯑꯗꯨꯗꯤ
ꯍꯥꯏꯅꯤꯡꯉꯥꯏ ꯂꯩꯇ꯭ꯔꯦ ꯃꯐꯝ ꯐꯖꯕꯒꯤ
ꯑꯥ꯫
ꯑꯩꯗꯤ ꯏꯝꯐꯥꯜꯗ ꯀꯪꯂꯥ ꯈꯛꯇꯅꯦ ꯃꯐꯝ ꯐꯪꯕ
ꯑ
ꯆꯤꯡꯃꯩꯔꯣꯡꯁꯨ ꯆꯠꯅꯤꯡꯉꯦ ꯃꯐꯝ ꯐꯪꯗꯦ ꯎꯝ
ꯑꯦ ꯆꯩꯔꯥꯎ ꯆꯤꯡꯔꯥ ꯆꯤꯡꯃꯩꯔꯣꯡꯔꯣ
ꯍꯁꯦ ꯍꯁꯦ
ꯆꯤꯡꯃꯩꯔꯣꯡꯝꯗꯗꯤ ꯀ ꯀꯩꯗꯧꯒꯦꯔꯣ
ꯍ ꯍꯥ
ꯆꯤꯡꯃꯩꯔꯣꯡꯗꯗꯤ ꯅꯪ ꯀꯩꯗꯧꯒꯦꯔꯣ
ꯃꯤ ꯈꯔꯅ ꯆꯤꯡꯃꯩꯔꯣꯡ ꯍꯥꯏꯌꯦꯅꯦ꯫ ꯆꯦꯔꯦꯜ ꯆꯤꯡ ꯅꯠꯇꯕ꯫ ꯆꯤꯡꯃꯩꯔꯣꯡ ꯆꯠꯁꯦ ꯆꯠꯁꯦ ꯍꯥꯏꯌꯦꯅꯦ ꯑꯗꯨꯒꯤ ꯑꯩꯁꯨ ꯑꯗꯨꯝ ꯀꯧꯈ꯭ꯔꯦ ꯃꯤꯡ ꯆꯥꯞꯃꯥꯟꯅꯩꯅ ꯂꯩꯇꯕꯒꯤꯅꯦ ꯆꯥꯛ ꯐꯖꯤ
ꯑꯁ ꯉꯝꯃꯔꯣꯏꯗ ꯆꯩꯔꯥꯎ ꯆꯤꯡꯗꯤ ꯀꯩꯅꯣꯅꯦꯅ ꯌꯥꯝꯅ ꯀꯩꯅꯣ ꯀꯥꯕ ꯉꯝꯃꯣꯏꯗ
ꯉꯝꯒꯅꯤꯍꯦ
ꯉꯝꯃꯔꯣꯏꯗ ꯌꯥꯝ ꯋꯥꯕꯅꯦ
ꯏꯚꯤꯅꯤꯡꯗ ꯆꯠꯅꯤꯡꯉꯦ ꯍꯧꯖꯤꯛꯀꯥꯟ ꯗ꯭ꯔꯃꯥ ꯌꯦꯡꯕ꯭ꯔꯥ
ꯌꯦꯡꯉꯦ ꯌꯦꯡꯉꯦ
ꯐꯖ ꯐꯖꯕ ꯊꯣꯛꯄꯗ ꯀꯔꯤꯔꯥ ꯑꯩ ꯀꯥꯎꯈ꯭ꯔꯦ ꯔꯤꯕꯣꯟ ꯔꯨꯀꯤꯁꯀꯨꯝꯕ ꯐꯖꯩꯌꯦ
ꯑꯍꯣꯏ ꯑꯩꯁꯨ ꯌꯦꯡꯉꯦ ꯑꯗꯨ ꯑꯣꯏꯔꯁꯨꯀꯣ ꯃꯇꯝ ꯌꯥꯝ ꯆꯪꯉꯤꯗꯅ ꯑꯗꯨꯗꯤ ꯑꯩꯒꯤ ꯃꯤꯡꯗꯤ ꯑꯗꯨꯝ ꯑꯣ ꯁꯣꯔꯠꯁꯤꯡ ꯌꯦꯡꯅꯤꯡꯕ ꯍꯥꯏꯇꯥꯔꯦ
ꯍꯧꯖꯤꯛꯀꯥꯟ ꯅꯪꯗꯤ ꯀꯔꯤ ꯇꯧꯔꯒ ꯂꯩꯕ꯭ꯔꯣ ꯆꯥꯔꯒ ꯇꯨꯝꯔꯒ ꯂꯩꯕ꯭ꯔꯥ
ꯑꯗꯨ ꯈꯛꯇꯅꯦ
ꯅꯨꯉꯥꯏꯔꯦ ꯅꯣꯏꯒꯤ ꯄꯨꯟꯁꯤꯗꯤ ꯅꯨꯡꯉꯥꯏꯔꯦ ꯊꯕꯥꯛ ꯌꯥꯃꯟ
ꯑꯩꯈꯣꯏꯁꯨ ꯈꯔ ꯋꯥꯔꯕꯅꯤꯅ ꯄꯣꯊꯥꯔꯒ ꯂꯩꯔꯦ ꯍꯟꯗꯛꯇꯤ
ꯑꯩꯈꯣꯏꯗꯤ ꯊꯕꯛ ꯈꯠꯇ ꯊꯕꯛ ꯈꯠꯇ
ꯊꯕꯛ ꯇꯧꯔ ꯂꯩꯕ ꯅꯨꯡꯉꯥꯏ ꯀꯩꯅꯣ
ꯑꯦꯛꯁꯔꯁꯥꯏꯁꯁꯨ ꯅꯠꯇꯦꯅꯦ ꯅꯣꯠꯁꯀꯨꯝꯕ ꯏꯅꯤꯡꯉꯥꯏꯅꯦ
ꯅꯪꯗꯤ ꯏꯁꯩꯒꯨꯝꯕ ꯇꯝ
ꯑꯦ ꯈꯣꯏꯗꯤ ꯏꯁꯩꯒꯨꯝꯕ ꯇꯥꯗꯦ
ꯎꯝ ꯏꯁꯩꯒꯨꯝꯕ ꯇꯥꯕ ꯅꯨꯡꯉꯥꯏꯕꯅꯤ ꯀꯩꯅꯣ
ꯄꯣꯛꯄꯗꯩꯅꯦ
ꯑꯗꯨꯗꯤ ꯏꯁꯩꯁꯨ ꯇꯥꯗꯦ ꯑꯥ ꯁꯥꯁꯨ ꯆꯥꯗꯦ ꯑ ꯕꯣꯏꯜꯈꯛꯇ ꯐꯨꯠꯄ ꯈꯛꯇ ꯆꯥꯔꯒ ꯎꯝ ꯊꯕꯛꯁꯨ ꯌꯥꯝ ꯇꯧꯋꯦ ꯑꯗꯨꯗꯤ
ꯍꯛꯆꯥꯡ ꯐꯕ ꯈꯛꯇꯅꯦ ꯑꯩꯈꯣꯏ ꯇꯧꯕꯗꯣ
ꯅꯣꯏꯗꯤ ꯁꯥꯁꯨ ꯆꯥꯏꯌꯦ ꯆꯥꯔꯒ ꯇꯨꯝꯔꯒ ꯍꯛꯆꯪꯗꯤ ꯐꯔꯝꯔꯣꯏ ꯑꯗꯨꯒꯤꯅꯦ ꯆꯩꯔꯥꯎ ꯆꯤꯡ ꯀꯥꯕ ꯉꯝꯗꯕꯗꯣ ꯑꯩꯈꯣꯏꯗꯤ ꯉꯝꯃꯦ
ꯂꯣꯏꯔꯦꯍꯦ
ꯍꯧꯖꯤꯛ ꯌꯨꯝꯗ ꯂꯩꯕ꯭ꯔꯣ
ꯍꯣꯏ ꯌꯨꯝꯗ ꯂꯩꯌꯦ ꯅꯪ ꯅꯣꯏꯗꯤ ꯑꯗꯨꯗꯤ ꯊꯕꯛ ꯁꯨꯕ ꯍꯥꯏꯔꯝꯃꯣꯏꯅꯦ ꯃꯄꯥꯟꯗ ꯂꯩꯕꯅꯤꯅ ꯌꯨꯝꯒꯤ ꯊꯕꯛ ꯀꯩꯀꯥ ꯁꯨꯕ ꯍꯩꯔꯝꯃꯣꯏ
ꯑꯩꯈꯣꯏꯗꯤ ꯍꯥꯏꯕꯅꯦꯍꯦ
ꯌꯥꯝ ꯇꯜꯂꯃꯅꯤ ꯑꯗꯨꯒ ꯌꯥꯝ ꯌꯨꯝꯗ ꯌꯥꯝ ꯗꯤꯃꯥꯟ ꯇꯧꯔꯃꯅꯤ ꯌꯥꯝꯗꯤꯥꯟ ꯌꯥꯝ ꯁꯥꯔꯝꯃꯅꯤ
ꯑꯩꯈꯣꯏꯁꯨ ꯄꯩꯁꯥ ꯑ ꯐꯪꯅꯤꯉꯥꯏ ꯇꯧꯔꯒ ꯂꯩꯕꯅꯤꯍꯦ
ꯑꯥ
ꯗꯤꯃꯥꯟ ꯇꯧꯗꯦ ꯄꯪꯅ ꯌꯨꯝꯗ
ꯗꯤꯃꯥꯟ ꯇꯧꯔꯝꯅꯤ
ꯄꯩꯁꯥ ꯊꯥꯗ꯭ꯔꯗꯤ ꯑꯩꯈꯣꯏꯗꯤ ꯍꯪꯁꯨ ꯍꯪꯗꯦ ꯃꯣꯏꯅ ꯊꯥꯕꯤꯕ ꯈꯛꯇ ꯉꯥꯏꯔꯒ ꯂꯩꯕꯅꯦ ꯑꯩꯈꯣꯏꯗꯤ
ꯐꯥꯕ